ꯍꯥꯎ
ꯎꯝ ꯋꯥꯛꯀꯤꯡ ꯆꯠꯂꯨꯔꯕꯣ ꯀꯃꯥꯏꯅ ꯇꯧꯔꯒꯦ ꯍꯜꯂꯛꯑꯕꯣ
ꯑꯣ ꯋꯥꯛꯀꯤꯡ ꯆꯠꯂꯨꯔꯦ ꯉꯁꯤꯛ ꯕꯣꯟ ꯌꯦꯡꯕ ꯃꯣꯏ ꯑꯉꯥꯡꯈꯩ ꯄꯨꯡ ꯑꯍꯨꯝ ꯃꯈꯥꯏꯗ ꯍꯧꯒꯠꯂꯛꯑꯦ ꯑꯗꯨ ꯃꯣꯏꯒꯤ ꯂꯥꯡꯕꯗꯨꯗ ꯑꯗꯨꯝ ꯍꯧꯒꯠꯂꯛꯑꯦ ꯑꯗꯨꯗꯨꯒ ꯋꯥꯛꯀꯤꯡ ꯆꯠꯂꯨꯔꯦ ꯍꯜꯂꯛꯑꯦ ꯑꯗꯨꯗꯒꯤ ꯕ꯭ꯔꯦꯛꯐꯥꯁ ꯑꯗꯨ ꯂꯐꯣꯏꯅꯦ ꯑꯗꯩ ꯀꯕꯣꯛꯅꯦ ꯀꯩꯀꯩ ꯈꯔ ꯇꯧꯔ ꯆꯥꯈ꯭ꯔꯦ ꯑꯗꯨꯒ ꯂꯩ ꯆꯥꯛ ꯆꯥꯛꯁꯨ ꯂꯣꯏꯔꯦꯗ ꯆꯥꯛ ꯆꯥꯔꯅꯤ ꯈꯨꯠ ꯏꯅꯥꯎꯄꯥꯗꯨꯁꯨ ꯃꯥꯁꯨ ꯑꯦꯛꯖꯥꯝ ꯀꯣꯂꯦꯖ ꯑꯦꯛꯖꯥꯝ ꯊꯥꯕ ꯆꯠꯀꯗꯧꯕ ꯄ꯭ꯔꯦꯛꯇꯤꯀꯦꯜꯒꯤꯀꯣ ꯑꯗꯨ ꯅꯪꯅꯕ ꯕꯥꯕꯨꯡꯅ ꯍꯣꯏ ꯄꯨꯡ ꯀꯩꯅꯣꯗꯒꯤꯩ ꯍꯧꯗꯕ ꯃꯥꯄꯜꯗꯩ ꯍꯥꯏꯔ ꯃꯥꯄꯜꯗꯔꯦ ꯑꯣꯏꯕꯅꯤ ꯑꯗꯨ ꯅꯪꯅꯉꯥꯏ ꯊꯣꯡꯈ꯭ꯔꯦ ꯀꯨꯝꯕ ꯁꯦꯕꯣꯠ ꯑꯃ ꯃꯔꯥꯡ ꯃꯔꯥꯡ ꯃꯥꯟꯕꯤ ꯂꯤꯟ ꯃꯥꯟꯕꯤꯗꯣ ꯑꯗꯨ
ꯈꯪꯉꯦ ꯈꯪꯉꯦ
ꯃꯍꯤ ꯌꯥꯝ ꯍꯥꯞꯇꯦꯕꯗ ꯑꯗꯨ ꯀꯩꯅꯣ ꯇꯧꯁꯤꯜꯂꯦ ꯉꯥꯔꯦꯟ ꯈꯥꯡꯉꯧꯕꯒꯤ ꯇꯥꯏꯞꯇ ꯑꯗꯨꯝ ꯈꯔ ꯅꯞ ꯅꯞ ꯂꯥꯎꯅ ꯊꯣꯡꯉꯦ ꯑꯗꯨ ꯃꯥꯗꯤ ꯁꯦꯕꯣꯠ꯫ ꯀꯩꯁꯨ ꯌꯥꯝ ꯄꯥꯝꯗꯤ ꯄꯥꯝꯗꯕꯅꯦꯕꯀꯣ
ꯑꯩꯈꯣꯏꯗꯤ ꯆꯥꯅꯤꯡꯉꯤ ꯑꯩꯈꯣꯏ ꯀꯩꯝ ꯆꯥꯗ꯭ꯔꯤꯗ ꯆꯥ ꯀ꯭ꯂꯥꯁ ꯑꯃ ꯊꯛꯇ ꯉꯥꯏꯔꯤꯗ ꯑꯩꯈꯣꯏꯒꯤ ꯀꯩꯅꯣ ꯇꯧꯕ ꯎꯝ ꯎ ꯉꯔꯥꯡ ꯏꯁꯤꯡ ꯍꯥꯏꯈꯤꯕꯗꯣ ꯅꯁꯤ ꯉꯟꯇꯥ ꯂꯥꯛꯑꯦ ꯑꯗꯨꯒꯤ ꯃꯥꯅ ꯄꯨꯡ ꯃꯉꯥꯒꯤ ꯑꯗꯨꯋꯥꯏꯗꯨꯗ ꯂꯥꯛꯑꯦ ꯉꯟꯇꯥꯥꯅ ꯑꯗꯒꯤ ꯑꯃꯨꯛ ꯏꯁꯤꯡ ꯀꯩꯀꯥꯗ ꯑꯃꯨꯛ ꯁꯤꯟꯇꯦꯛꯁ ꯀꯀꯥꯗ ꯍꯥꯞꯆꯜꯂꯦ ꯑꯗꯨ ꯂꯣꯏꯔꯕ ꯃꯇꯨꯡꯗ ꯑ ꯀꯩꯅꯣ ꯇꯧꯔꯦ ꯂꯝꯕꯤ ꯀꯔꯤ ꯀꯔꯥꯗꯣ ꯑꯩꯈꯣꯏꯒꯤ ꯎꯝ ꯋꯥꯏ ꯑꯃꯀꯤꯩꯁꯠꯇꯇꯩ ꯃꯤ ꯇꯤꯟꯗꯣꯏꯅꯤꯅ ꯑꯗꯨꯒꯤ ꯇꯧꯔꯒ ꯂꯩꯔꯝꯕꯅꯦ
ꯑꯗꯨ ꯅꯣꯏ ꯎꯠꯁꯣꯞꯁꯦ ꯄꯨꯡ ꯀꯌꯥꯗ ꯀꯌꯥ ꯐꯥꯎꯅꯦ ꯉꯁꯤꯁꯦ
ꯄꯨꯡ ꯍꯥꯏꯕ ꯂꯩꯇꯦꯗ ꯑꯗꯨꯝ ꯉꯍ ꯂꯩꯔꯒ ꯑꯩꯈꯣꯏ ꯀꯩꯅꯣ ꯏꯔꯨꯖ ꯃꯥꯏꯊꯖꯔꯅꯤ ꯂꯥꯏꯒꯤ ꯊꯧꯔꯝ ꯈꯔ ꯇꯧꯗꯣꯏꯅꯤꯅ ꯑꯗꯨ ꯑꯩꯈꯣꯏ ꯌꯨꯝꯕꯨ ꯑꯣꯏꯕꯅꯤꯅ ꯑꯩꯈꯣꯏ ꯑꯗꯨ ꯌꯥꯎꯔꯅꯤꯗꯅꯀꯣ ꯑꯗꯨꯒ ꯂꯥꯏꯒꯤꯗ ꯂꯣꯏꯔꯀꯥꯟꯗ ꯑꯩꯈꯣꯏ ꯆꯥꯅ ꯊꯛꯅꯕ ꯇꯧꯗꯣꯏꯅꯦꯕ ꯑꯗꯨꯝ ꯀꯩꯅꯣꯕꯨꯗꯤ ꯂꯥꯛꯈ꯭ꯔꯦ ꯆꯥꯛ ꯊꯣꯡꯕ ꯃꯣꯏ ꯀꯥꯡꯂꯨꯞꯄꯨꯗꯤ ꯂꯥꯛꯈ꯭ꯔꯦꯕꯀꯣ ꯑꯗꯨꯒ ꯍꯣꯔꯦꯟ ꯆꯥꯛꯇꯨꯗꯤ ꯍꯣꯔꯦꯟ ꯄꯨꯡ ꯇꯔꯥꯃꯥꯊꯣꯏꯒꯗꯥꯏ ꯇꯥꯔꯤꯅꯤꯗ ꯂꯥꯏꯒꯤ ꯊꯧꯔꯝ ꯀꯩꯀꯥ ꯇꯧꯔꯤꯉꯩꯗ ꯌꯥꯝ ꯀꯟꯅ ꯊꯦꯡꯕꯗꯤ ꯑꯣꯏꯗꯧ ꯃꯥꯟꯗꯦ
ꯑꯗꯣ ꯅꯣꯏ ꯉꯥ ꯌꯥꯎꯗꯕꯤꯗꯤ ꯑꯗꯨꯝ ꯇꯧꯔꯤꯔꯥ ꯉꯥ ꯌꯥꯎꯕ ꯇꯧꯔꯤꯔꯥ ꯀꯃꯥꯏꯅ ꯇꯧꯔꯤꯅꯣ ꯇꯧꯕꯗꯤ
ꯎꯝ ꯉꯥ ꯌꯥꯎꯗꯕꯤ ꯑꯣꯏ ꯇꯧꯔꯅꯤ ꯍꯟꯗꯛꯀꯤꯗꯤ
ꯃꯊꯦꯜꯗꯤ ꯀꯩ ꯀꯩ ꯀꯩꯅꯣ ꯈꯪꯕ꯭ꯔꯣ ꯃꯣꯏꯁꯤꯗꯩ ꯊꯣꯡꯉꯤꯔ ꯅꯠꯇ꯭ꯔꯒ ꯑꯥꯗꯒꯤ ꯅꯦꯛꯄ ꯈꯣꯠꯄ ꯇꯧꯕꯗꯣ ꯇꯧꯕ꯭ꯔꯣ ꯌꯨꯝꯗ ꯊꯣꯡꯖꯕꯄꯗꯣ ꯇꯧꯕ꯭ꯔꯣ ꯀꯃꯥꯏꯅ ꯇꯧꯒꯦ
ꯑꯣ ꯑꯩꯈꯣꯏꯅ ꯄꯩꯁꯥ ꯅꯨꯡꯁꯥ ꯀꯩꯀꯥꯥꯁꯦ ꯂꯣꯏꯅꯃꯛ ꯃꯣꯏꯅ ꯑꯗꯨ ꯑꯗꯨ ꯆꯪꯉꯅꯤꯅ ꯍꯥꯏꯔꯒ ꯄꯤꯔꯦꯗꯅ ꯑꯗꯨꯒ ꯃꯣꯏꯅ ꯑꯥꯗꯒꯤ ꯁꯦꯝꯕ ꯁꯥꯕ ꯇꯧꯔꯒꯅꯦ ꯏꯟꯖꯥꯡ ꯅꯥꯄꯤꯗꯨ ꯁꯦꯝ ꯁꯥꯕ ꯇꯧꯔ ꯂꯣꯏ ꯄꯨꯔꯛꯇꯣꯏꯅꯦꯕ ꯑꯗꯨꯒ ꯊꯣꯡꯕꯅ ꯑꯩꯈꯣꯏ ꯁꯤꯗ ꯊꯣꯡꯗꯣꯏꯕ ꯃꯅꯥ ꯃꯁꯤꯡ ꯀꯩꯀꯥꯗꯨꯁꯨ ꯃꯣꯏꯅ ꯂꯣꯏ ꯂꯩꯔꯦꯗꯅ ꯑꯗꯨꯒ ꯃꯣꯏꯅ ꯂꯣꯏ ꯁꯦꯝꯃꯒ ꯄꯨꯔꯛꯀꯗꯣꯏꯕ ꯍꯧꯖꯤꯛ ꯀꯥꯟꯗꯤ ꯕꯥꯃꯣꯟꯁꯤꯡꯁꯤꯁꯨ ꯃꯣꯏꯒꯤ ꯏꯟꯖꯥꯡ ꯁꯦꯝꯕꯤꯅꯕ ꯀꯩꯀꯥꯁꯦ ꯃꯣꯏ ꯃꯁꯥꯅ ꯑꯗꯨꯝ ꯄꯨꯔ ꯄꯨꯔ ꯂꯣꯏ ꯂꯥꯛꯑꯦ ꯑꯩꯈꯣꯏꯅ ꯁꯤꯗ ꯁꯦꯝꯖꯒꯦ ꯑꯩꯈꯣꯏ ꯌꯨꯝꯗ ꯁꯦꯝꯖꯒꯦ ꯍꯥꯏꯔꯒꯁꯨꯅꯦ ꯃꯣꯏ ꯕꯥꯃꯣꯟꯁꯤꯡꯗꯨꯅ ꯃꯣꯏ ꯌꯦꯟꯖꯥꯡ ꯁꯦꯝꯅꯕ ꯑꯗꯒꯤ ꯀꯣꯔꯐꯨ ꯀꯣꯔꯐꯥꯡ ꯐꯦꯡꯅꯕ ꯑꯗꯨ ꯃꯌꯥꯝꯗꯣ ꯃꯣꯏꯅ ꯂꯣꯏꯅꯃꯛ ꯄꯨꯔ ꯄꯨꯔ ꯂꯥꯛꯆꯔꯦꯕ ꯍꯧꯖꯤꯛꯇꯤ ꯑꯩꯈꯣꯏꯅ ꯑꯃꯨꯛ ꯅꯦꯛꯅꯔꯨꯗ꯭ꯔꯦꯕ
ꯑꯣ ꯐꯩꯌꯦ ꯐꯩꯌꯦ ꯍꯥꯏꯕꯗꯤ ꯃꯤ ꯌꯨꯝ ꯌꯨꯝ ꯍꯥꯏꯗꯤ ꯀꯩꯅꯣ ꯂꯩꯇꯗꯕ ꯃꯤꯗꯗꯤ ꯅꯨꯡꯉꯥꯏꯗꯣꯏꯅꯦꯕ ꯍꯥꯏꯗꯤ ꯃꯤꯒꯤ ꯌꯨꯝ ꯌꯥꯝ ꯂꯩꯖꯗꯕ ꯍꯥꯏꯗꯤ ꯑꯩ ꯃꯤꯔꯣꯜ ꯂꯩꯖꯗꯕ ꯏꯃꯨꯡꯗꯗꯤ ꯅꯨꯡꯉꯥꯏꯗꯣꯏꯅꯦ ꯑꯗꯣ ꯑꯗꯨꯝ ꯑꯈꯣꯏꯁꯤꯗꯤ ꯀꯩꯁꯨ ꯇꯧꯅꯗꯦꯗ ꯑꯗꯨꯝ ꯍꯥꯏꯗꯤ ꯑꯩꯈꯣꯏꯅ ꯂꯩꯖꯕꯗꯤ ꯃꯣꯏ ꯂꯩꯖꯕ ꯍꯥꯏꯔꯗꯤ ꯄꯩꯁꯥ ꯀꯌꯥꯝ ꯍꯦꯟꯖꯜꯂꯣ ꯍꯦꯟꯖꯤꯟꯗꯕꯅꯣ ꯑꯗꯒꯤ ꯑꯩꯈꯣꯏꯅ ꯂꯩꯖꯕꯗꯨ ꯁꯤꯗ ꯇꯧꯔꯒ ꯑꯗꯨꯝ ꯂꯩꯀꯥꯏꯒꯤ ꯂꯩꯁꯥ ꯄꯤ ꯑꯗꯩ ꯃꯧ ꯀꯩ ꯇꯧꯔꯒ ꯑꯗꯨꯝ ꯁꯦꯝꯕ ꯈꯣꯠꯄ ꯇꯧꯕꯅꯦ ꯑꯗꯨꯃꯥꯏꯅ ꯇꯧꯅꯩꯑꯕꯀꯣ ꯑꯗꯨ ꯃꯣꯏꯒꯤ ꯄꯩꯁꯥꯗꯤ ꯑꯗꯨꯝ ꯈꯔꯗꯤ ꯑꯗꯨꯝ ꯈꯔ ꯃꯣꯏꯒꯤ ꯑꯗꯨ ꯁꯦꯝꯕꯁꯨ ꯑꯗꯨꯝ ꯄꯤꯗꯕ ꯈꯣꯠꯇꯕ ꯌꯥꯗꯕꯅꯤꯅꯅꯦ ꯄꯩꯁꯥꯗꯤ ꯈꯔ ꯑꯗꯨꯝ ꯍꯦꯟꯖꯤꯜꯂꯝꯗꯧ ꯃꯥꯜꯂꯦꯗ
ꯍꯣꯏ ꯑꯗꯨꯕꯨꯗꯤ ꯈꯔꯕꯨꯗꯤ ꯑꯗꯨꯝ ꯍꯦꯜꯂꯤ ꯄꯣꯠꯅꯤꯗ ꯃꯣꯏꯅ ꯂꯥꯛꯑꯒ ꯇꯧꯕꯤꯔꯤꯕꯅꯤꯅꯀꯣ ꯑꯗꯒꯤ ꯉꯥꯡꯅꯔꯕꯁꯨ ꯀꯩꯁꯨ ꯅꯨꯡꯉꯥꯏꯗꯧꯕ ꯄꯣꯠ ꯅꯠꯇꯦꯗꯅ ꯑꯗꯨꯗꯨꯅ ꯑꯗꯨꯝ ꯆꯥꯎꯕꯨꯗꯤ ꯈꯔꯕꯨꯗꯤ ꯑꯗꯨꯝ ꯆꯥꯎꯕꯖꯥꯠꯅꯦ ꯃꯣꯏꯒꯤꯁꯦ ꯑꯗꯒꯤ ꯀꯅꯥꯒꯨꯝꯕ ꯈꯔꯗꯤ ꯑꯗꯨꯝ ꯑꯩꯈꯣꯏꯒꯤ ꯎꯝ ꯄꯣꯠ ꯆꯩ ꯑꯩꯈꯣꯏ ꯉꯁꯥꯏꯒꯤ ꯊꯣꯡꯕ ꯊꯥꯛꯄ ꯀꯩꯀꯥ ꯇꯧꯕꯗꯨꯗ ꯊꯥꯎ ꯈꯪꯗꯦ ꯑꯗꯒꯤ ꯀꯩꯅꯣ ꯑꯩꯈꯣꯏꯅ ꯉꯥ ꯆꯥꯛ ꯇꯧꯔꯒꯁꯨ ꯀꯣ ꯉꯥꯔꯤ ꯉꯥꯇꯥꯏ ꯈꯪꯗꯦ ꯑꯗꯒꯤ ꯄꯣꯠ ꯆꯩ ꯂꯩꯗꯅꯨꯀꯣ ꯍꯋꯥꯏ ꯆꯦꯡꯋꯥꯏ ꯈꯪꯗꯦ ꯑꯗꯨꯝ ꯅꯥ ꯂꯣꯏꯅꯃꯛ ꯊꯣꯡꯕꯁꯨ ꯌꯥꯎꯗꯕ ꯌꯥꯎꯋꯦꯕ ꯑꯗꯨꯝ ꯈꯔ ꯂꯦꯝꯕ ꯈꯣꯠꯄꯁꯨ ꯌꯥꯎꯋꯤꯗꯅꯀꯣ ꯑꯗꯨꯗ ꯑꯗꯨꯝ ꯄꯨꯔꯒ ꯆꯠꯅꯒꯤꯕ ꯃꯣꯏꯅ ꯍꯥꯏꯕꯗꯤ ꯌꯨꯝꯕꯨꯗ ꯄꯤꯁꯜꯂꯝꯒꯗꯕꯗꯨꯕꯨꯕ ꯃꯣꯏꯅ ꯑꯗꯨꯝ ꯃꯥꯏꯅ ꯄꯨꯆꯠ ꯄꯨꯔ ꯆꯠꯈꯤꯕꯗꯨꯗ ꯗꯨꯝ ꯌꯥꯎꯋꯦꯕꯀꯣ ꯑꯩꯅ ꯈꯪꯉꯤꯁꯤꯅ ꯑꯩꯈꯣꯏꯒꯤꯗ ꯈꯪꯕꯅꯦ ꯑꯩꯈꯣꯏꯒꯤ ꯇꯧ ꯀꯥꯟꯗꯁꯨ ꯑꯃꯨꯛ ꯑꯩꯈꯣꯏꯒꯤ ꯏꯃꯥꯒꯤ ꯇꯧꯀꯥꯟꯗ ꯑꯩꯒꯤ ꯒꯥꯔꯤ ꯊꯝꯕ ꯃꯐꯝꯗꯨꯗ ꯀꯣꯡꯕꯅꯦꯕ ꯑꯩꯈꯣꯏꯒꯤꯁꯨ ꯗꯨꯀꯥꯟ ꯂꯦꯝꯃꯤ ꯈꯣꯠꯂꯦꯅ ꯂꯧꯁꯟꯒꯦꯅ ꯇꯧꯔꯥꯀꯥꯟꯗ ꯀꯣꯟꯗꯪꯗ ꯑꯝꯇ ꯂꯩꯔꯝꯗ꯭ꯔꯦ ꯃꯣꯏꯅ ꯂꯣꯏ ꯄꯨꯔ ꯆꯠ ꯂꯩꯔꯝꯃꯦꯕ ꯑꯗꯨꯒꯨꯝꯕ ꯃꯌꯥꯝꯖꯨ ꯊꯣꯛꯇꯕ ꯅꯠꯇꯦ ꯇꯧꯔꯤꯁꯦ꯫
ꯇꯧꯏꯅꯦꯍꯦ ꯑꯗꯨꯝ ꯊꯑꯣꯏꯅ ꯑꯗꯒꯤ ꯃꯣꯏꯒꯤ ꯑꯔꯥꯡꯕꯝꯁꯨ ꯉꯥꯏꯔꯦ ꯃꯣꯏꯒꯤ ꯍꯥꯟꯅꯗ ꯂꯣꯏꯅ ꯈꯟꯗꯣꯛꯍꯧꯗꯣꯏꯅꯦꯕ ꯁꯦꯝ ꯈꯪꯗꯦ ꯂꯥꯐꯣꯏ ꯈꯪꯗꯦ ꯀꯩ ꯀꯩ ꯃꯌꯥꯝꯁꯨ ꯂꯣꯏ ꯈꯟꯗꯣꯛꯍꯧꯔꯅꯤꯅ ꯑꯗꯨꯒ ꯑꯔꯦꯝ ꯑꯄꯥ ꯍꯥꯏꯕꯗꯤ ꯑꯗꯨꯝ ꯈꯔ ꯑꯗꯨꯝ ꯈꯔꯁꯨ ꯄꯤꯔꯝꯃꯤꯀꯣ ꯈꯔꯁꯨ ꯄꯤꯔꯝꯗꯦ ꯑꯗꯨꯝ ꯌꯨꯝꯗ ꯑꯩꯈꯣꯏ ꯁꯤꯗ ꯑꯩꯈꯣꯏ ꯕꯥꯆꯧ ꯑꯃ ꯑꯔꯥꯝꯕꯝ ꯑꯣꯏꯕ ꯃꯥꯅ ꯃꯨꯛ ꯊꯕꯛ ꯊꯣꯛꯄ ꯀꯥꯟꯗ ꯆꯠꯄ ꯀꯥꯟꯗ ꯄꯨꯔꯛꯄ ꯍꯩꯔꯥ ꯑꯗꯩ ꯀꯕꯣꯛ ꯀꯩꯅꯣ ꯃꯌꯥꯝꯁꯤ ꯌꯥꯝ ꯌꯥꯝꯖꯥꯠꯅꯤ ꯃꯣꯏꯗꯤ ꯑꯗꯨꯝ ꯈꯥꯎ ꯑꯃ ꯌꯥꯜꯂꯅꯤ ꯑꯗꯒꯤ ꯀꯩꯅꯣ ꯃꯣꯏ ꯇꯣꯉꯥꯟ ꯑꯗꯨꯝ ꯄꯨꯖꯕ ꯂꯩꯌꯦꯕ ꯈꯪꯗꯦ ꯀꯩꯀꯩ ꯑꯗꯨꯝ ꯇꯧꯔꯒ ꯌꯥꯝ ꯌꯥꯝ ꯄꯨꯔꯒ ꯑꯗꯨꯝ ꯆꯥꯕꯗꯣ ꯑꯗꯨꯃꯥꯏꯅ ꯇꯧꯋꯦ ꯑꯗꯨꯝ ꯄꯨꯗꯤ ꯄꯨꯅꯔꯤꯕꯣꯅꯦ ꯑꯗꯨ ꯀꯥ ꯍꯦꯟꯅ ꯄꯨꯕ ꯃꯤꯗꯤ ꯑꯗꯨ ꯀꯥꯟꯗ ꯑꯗꯨ ꯄꯨ ꯌꯥꯎꯕ ꯋꯥꯅꯦꯕ ꯑ ꯍꯥꯏꯗꯤ ꯃꯥꯁꯨ ꯋꯥꯔꯨꯕꯅꯤꯅ ꯃꯥꯏꯁꯨ ꯃꯨꯛ ꯈꯔ ꯑꯗꯨꯝ ꯍꯥꯏꯔꯞ ꯃꯇꯣꯡ ꯑꯐ ꯑꯐꯕ ꯈꯜꯂ ꯈꯜꯂ ꯑꯗꯨꯝ ꯄꯨꯕꯗꯤ ꯑꯗꯨꯝ ꯃꯍꯧꯁꯥꯅꯤꯗ
ꯃꯥꯅꯤ ꯃꯥꯅꯤ ꯑꯗꯨꯗꯅꯦ ꯃꯣꯏꯁꯨ ꯃꯣꯏ ꯁꯦꯡꯕ ꯁꯦꯡꯗꯕꯅ ꯃꯈꯟ ꯃꯈꯟꯅꯦ ꯃꯤꯁꯤꯡꯁꯦ ꯑꯩꯈꯣꯏꯅ ꯈꯜꯂꯨ ꯍꯥꯏꯕꯗꯨꯗꯤ ꯂꯣꯏ ꯈꯜꯂꯨ ꯌꯥꯄꯣꯟꯇꯦꯗꯣ
ꯎꯝ
ꯑꯗꯨꯗꯨꯅ ꯍꯣꯏ ꯃꯥꯥꯏ ꯃꯥꯒꯤ ꯗ꯭ꯔꯥꯃ ꯍꯥꯏꯗꯣ ꯇꯥꯔꯦꯗꯅ ꯑꯗꯨꯅꯦ ꯑꯩꯈꯣꯏꯅ ꯉꯥꯃꯨꯛ ꯑꯩꯅ ꯉꯥꯍꯃꯨꯛ ꯃꯨꯛ ꯅꯨꯡꯉꯥꯏꯇꯕ ꯃꯁꯤꯗ ꯊꯥꯎ ꯆꯥꯕꯗꯣ ꯄꯤꯛꯊꯅ ꯂꯩꯍꯧꯕꯅꯤꯅꯦ ꯂꯩꯔꯝꯗ꯭ꯔꯦ ꯍꯥꯏꯒ ꯑꯗꯨꯗ ꯗꯨꯝ ꯈꯪꯕꯩ ꯋꯥꯅꯤꯗ ꯑꯣ ꯃꯣꯏꯅ ꯄꯨꯈ꯭ꯔꯦ ꯁꯤꯗꯤꯅ
ꯑꯣ
ꯈꯪꯗꯦꯗ ꯑꯩꯁꯦ ꯀꯩꯅꯣꯗꯣ ꯎꯝ ꯄꯦꯔꯨꯛꯇꯣ ꯃꯅꯥ ꯑꯅꯤꯍꯨꯝ ꯑꯅꯤꯍꯨꯝ ꯁꯨꯝ ꯐꯣꯏꯔ ꯆꯥꯕꯅꯦꯕ ꯅꯨꯡꯇꯤꯒꯤ ꯌꯥꯍꯧꯔꯛꯄꯗ ꯑꯗꯨꯒꯅꯦ ꯑꯧ ꯅꯨꯡꯉꯥꯏꯌꯦꯕꯀꯣ ꯑꯗꯨꯒ ꯍꯧꯖꯤꯛ ꯍꯦꯛꯐꯝꯁꯦ ꯑꯃꯨꯛ ꯂꯩꯇ꯭ꯔꯕ ꯑꯗꯩ ꯍꯧꯖꯤꯛꯇꯤ ꯀꯥꯏ ꯆꯠꯂ ꯑꯃꯨꯛ ꯂꯩꯔꯨꯅꯤ ꯄꯨꯛ ꯍꯥꯡꯉꯤꯉꯩꯁꯤꯗ ꯃꯅꯥ ꯑꯅꯤ ꯍꯨꯝꯗꯪ ꯑꯣꯏꯔꯁꯨ ꯆꯥꯕꯅꯦꯕ ꯑꯗꯨꯗ ꯈꯤꯇꯪ ꯈꯣꯏꯒꯤ ꯎꯝ ꯒꯝꯂꯥꯞ ꯃꯌꯥꯝꯗ ꯊꯥꯡꯗꯣꯛꯑꯒꯗꯤ ꯑꯩ ꯆꯪꯕꯗꯤ ꯌꯥꯗꯤ ꯌꯥꯗꯣꯏꯅꯦꯕ ꯆꯪꯐꯝꯁꯦ ꯅꯥꯇꯩ ꯌꯥꯝ ꯆꯥꯗ꯭ꯔꯦꯕ ꯒꯝꯂꯥ ꯃꯌꯥꯝꯅ ꯂꯣꯏ ꯐꯨꯖꯤꯟꯈꯤꯕꯒꯤ ꯑꯗꯒꯤ ꯎꯔꯤ ꯋꯥꯔꯤ ꯈꯔꯁꯨ ꯍꯧꯖꯤꯜꯂꯦꯕ ꯉꯁꯥꯏꯒꯤ ꯀꯩꯅꯣ ꯑꯩꯅ ꯀꯥꯜꯍꯟꯗ꯭ꯔꯤ ꯃꯔꯨ ꯊꯥꯕ ꯈꯣꯠꯄ ꯇꯧꯕ ꯑꯗꯩ ꯇꯣꯔꯕꯣꯠ ꯀꯩꯀꯥ ꯊꯥꯕꯗꯨꯅ ꯃꯔꯤ ꯃꯔꯥꯡ ꯃꯌꯥꯝꯗꯨꯅꯁꯨ ꯈꯔ ꯌꯣꯝꯁꯤꯜꯂꯒ ꯆꯪꯐꯝꯁꯤ ꯅꯥꯇꯩ ꯆꯥꯗꯕ ꯑ ꯂꯥꯞꯅꯕꯨꯗꯤ ꯎꯗꯤ ꯎꯔꯕ ꯄꯥꯝꯕꯤ ꯑꯃ ꯍꯧꯕꯗꯣ ꯑꯗꯨ ꯐꯣꯏꯕꯗꯨ ꯉꯝꯗꯗꯅ ꯑꯩ ꯑꯗꯨꯝ ꯇꯟꯗꯅ ꯆꯪꯉꯛꯑꯕꯅꯤ ꯑꯗꯨꯗꯒꯤ ꯆꯩ ꯑꯃꯅ ꯂꯥꯛꯑꯃꯒ ꯆꯤꯡꯁꯤꯜꯂꯨ ꯌꯥꯕ ꯄꯣꯠꯁꯨ ꯅꯠꯇꯦꯗ ꯑꯗꯨꯗꯤ ꯑꯗ ꯃꯅꯤꯡꯗ ꯆꯠꯂꯒꯕꯨꯗꯤ ꯃꯌꯥꯝ ꯍꯥꯎꯔꯝꯒꯅꯦꯕ ꯃꯣꯏꯒꯤꯁꯨ ꯅꯥꯄꯤꯅ ꯂꯣꯏ ꯁꯨꯡꯁꯜꯂꯕꯅꯤꯅ ꯆꯪꯕꯁꯨ ꯇꯜꯂꯦ ꯑꯗꯒꯤ ꯆꯠꯈꯤꯗ꯭ꯔꯕꯅꯤꯅꯅꯦ ꯑꯃꯨꯛ ꯍꯦꯟꯅ ꯆꯠ ꯄꯥꯏꯅꯗ꯭ꯔꯦ ꯍꯧꯖꯤꯛꯇꯤ ꯇꯦꯅꯧꯋꯥꯕꯤꯒꯗꯣ ꯐꯅꯌꯥꯝ ꯄꯥꯜꯂꯦꯕꯀꯣ ꯑꯩꯅ ꯑ ꯀꯩꯅꯣ ꯊꯥꯔ ꯊꯝꯕꯤꯔꯝꯃꯤꯅꯦꯕ ꯄꯥꯝꯕꯤ ꯑꯍꯨꯝꯗꯣ ꯑꯗꯣ ꯑꯃꯨꯛꯐꯥꯎ ꯍꯦꯛꯄ ꯆꯠꯇ꯭ꯔꯤ ꯃꯣꯔꯣꯛ ꯑꯗꯨ ꯑꯃꯨꯛꯐꯥꯎ ꯍꯦꯛꯄ ꯆꯠꯇ꯭ꯔꯦ ꯉꯍꯥꯃꯨꯛ ꯅꯪ ꯂꯥꯛꯄ ꯀꯥꯟꯗ ꯑꯃꯨꯛ ꯆꯠꯂꯨꯕꯗꯣ ꯑꯗꯨꯗꯩ ꯆꯠꯇ꯭ꯔꯤꯕ ꯑꯗꯒꯤ ꯈꯥꯃꯦꯟꯒꯗꯣ ꯈꯥꯃꯦꯟ ꯆꯥ ꯀꯨꯟꯃꯨꯛꯃꯨꯛꯅꯤꯅ ꯊꯥꯏꯗ ꯑꯃꯕꯨꯥꯎ ꯍꯦꯛꯇ꯭ꯔꯤ ꯈꯨꯠꯅ
ꯍꯣꯏ ꯑꯗꯨ ꯅꯪꯒꯤ ꯋꯥꯅꯉꯥꯏ ꯇꯥꯔꯝꯃꯦ ꯃꯅꯤꯡꯗꯨꯗꯤ ꯌꯥꯝ ꯍꯥꯎꯔꯝꯗꯣꯏꯅꯦ ꯄꯦꯔꯣꯛ ꯀꯩꯀꯩꯗꯨ ꯑꯩꯈꯣꯏꯁꯤꯁꯨ ꯉꯥꯏꯔꯦ ꯑꯗꯨꯝ ꯍꯧꯋꯦꯕ ꯑꯗꯨꯝ ꯈꯣꯠꯄ ꯆꯥꯕꯒꯤꯗꯤ ꯅꯪ ꯇꯟꯗ꯭ꯔꯗꯤ ꯑꯗꯨꯝ ꯕꯖꯥꯔ ꯐꯥꯎꯊꯣꯎꯔꯒ ꯑ ꯑꯅꯛꯄꯒꯤ ꯕꯖꯥꯔ ꯂꯩꯕꯗꯨ ꯑꯗꯨ ꯐꯥꯎꯊꯎꯨꯔꯒ ꯑꯗꯨꯝ ꯈꯔ ꯂꯨꯄꯥ ꯇꯔꯥ ꯀꯨꯟꯒꯤꯗꯪ ꯂꯩꯕꯗ ꯑꯗꯨꯝ ꯍꯞꯇꯥ ꯑꯃ ꯍꯦꯟꯅ ꯑꯗꯨꯝ ꯐ꯭ꯔꯤꯖꯇ ꯍꯥꯞꯄ ꯑꯗꯨꯝ ꯆꯥꯕ ꯌꯥꯗꯣ ꯑꯗꯨꯕꯨ ꯑꯗꯨ ꯂꯩꯔꯨꯒꯦꯗꯅ ꯑꯗꯨꯝ ꯆꯥꯕ ꯐꯩ ꯍꯥꯏꯇꯥꯔꯦ ꯑꯗꯨꯝ ꯈꯔ ꯆꯥꯕ ꯐꯗꯣꯏꯅꯦ
ꯌꯥꯕꯗꯤ ꯌꯥꯏꯌꯦ ꯍꯧꯖꯤꯛꯇꯤ ꯑꯗꯨꯝ ꯊꯣꯛꯄꯗ ꯑꯩꯅ ꯑꯗꯨꯝ ꯇꯜꯂꯕ ꯍꯧꯖꯤꯛꯇꯤ ꯑꯃꯨꯛ ꯑꯗꯨ ꯑꯗꯨꯅꯦ ꯑꯩꯅꯅꯦ ꯑꯩꯒꯤꯗꯤ ꯍꯦ ꯃꯥꯟꯅꯅꯕꯒꯤ ꯁꯨꯔꯝꯕ ꯊꯕꯛ ꯇꯥꯔꯝꯃꯦꯅ ꯍꯥꯏꯖꯅꯤꯡꯏ ꯌꯥꯝ ꯀꯥꯟꯅꯖꯕꯗꯤ ꯍꯧꯅꯩ ꯌꯣ ꯄꯥꯛꯇꯎꯗꯅ ꯁꯤꯗꯩꯁꯤꯗ ꯅꯥꯄꯤ ꯁꯦꯡꯗꯅ ꯇꯧꯔꯤꯕ ꯃꯌꯥꯝꯗꯨ ꯎꯨꯅꯤ ꯂꯣꯏꯅꯃꯛ ꯑꯔꯦꯝꯕ ꯇꯥꯔꯦ ꯑꯩꯉꯣꯟꯗ ꯋꯥ ꯍꯧꯔꯒ ꯇꯣꯛꯂꯦ ꯑꯗꯨꯝ ꯄꯪꯒꯟꯗ ꯋꯥꯔ ꯇꯣꯛꯍꯋꯦꯗꯣ ꯇꯧꯔꯤ ꯃꯣꯏꯅ ꯃꯇꯣꯡ ꯆꯥꯕ ꯑꯣꯏꯔꯦ ꯂꯩꯍꯧꯔꯦꯗꯅ
ꯃꯅꯤꯡꯒꯤꯗꯨꯗꯤ ꯍꯦꯛꯄ ꯆꯠꯂꯝꯗꯣꯏꯅꯤ ꯑꯗꯨꯝ ꯃꯥꯗꯤ ꯌꯥꯝ ꯍꯩꯕꯅꯤ ꯑꯗꯨꯒꯨꯝꯕꯗꯤ
ꯎ ꯍꯦ ꯏꯅꯦ ꯃꯣꯏꯗꯤ ꯑꯗꯨꯝ
ꯃꯣꯏ ꯐꯠꯊꯣꯛꯑꯒ ꯍꯦꯎꯨꯗ ꯀꯩꯅꯣꯝꯇꯦ ꯍꯥꯏꯔ ꯀꯩꯅꯣꯝ ꯀꯣꯛ ꯊꯤꯔꯨꯕꯗ ꯍꯥꯏꯕꯗꯤ ꯑꯗꯨꯝ ꯃꯣꯏꯗꯤ ꯈꯔꯁꯨ ꯑꯗꯨꯝ ꯍꯥꯏꯕꯗꯤ ꯇꯧꯕ ꯍꯥꯏꯗꯤ ꯉꯝꯃꯤꯗꯅꯀꯣ ꯑꯗꯨꯝ ꯀꯩꯁꯨ ꯈꯟꯗꯕ ꯉꯝꯕꯒꯤ ꯑꯗꯨꯝ ꯆꯪꯉ ꯆꯪꯉ ꯍꯦꯛꯄ ꯈꯣꯠꯄ ꯇꯧꯕꯗꯨꯣ ꯉꯝꯃꯤꯅꯦꯕ
ꯎꯝ
ꯑꯗꯨ ꯃꯣꯏꯗꯣ ꯀꯅꯥꯅ ꯁꯦꯡꯒꯦ ꯌꯦꯡꯉꯣ ꯃꯣꯏꯅ ꯖꯪꯒꯜ ꯁꯥꯍꯔ ꯑꯃ ꯂꯩꯇ ꯖꯔꯅꯤ ꯑꯗꯨꯝ ꯑꯆꯣꯡ ꯁꯣꯡꯖꯤꯜꯂ ꯂꯩꯖꯔꯅꯤ ꯀꯅꯥꯃꯨꯛ ꯁꯦꯡꯗꯣꯏꯒꯦ
ꯑꯗꯨꯗꯤ ꯍꯧꯖꯤꯛ ꯌꯦꯡꯗꯣꯏꯅꯦ ꯎꯝ ꯀꯥꯏꯗꯒꯤ ꯃꯣꯏꯅ ꯑꯗꯨꯛ ꯌꯥꯝꯅ ꯂꯩꯔꯤꯗꯨꯕꯨ ꯅꯥꯄꯤ ꯃꯀꯥ ꯑꯃ ꯐꯣꯏꯗꯦ ꯑꯗꯨꯗꯩꯗ ꯑꯩꯅ ꯃꯇꯝ ꯈꯔ ꯆꯪꯗꯕꯗꯒꯤꯗꯤ ꯍꯦꯛꯇ ꯍꯧꯖꯤꯛꯇꯤ ꯑꯃꯨꯛ ꯄꯨꯔꯥ ꯃꯣꯡ ꯁꯣꯡ ꯑꯣꯏꯔꯒ ꯑꯩꯪꯕꯅꯦ ꯈꯣꯡ ꯊꯥꯡꯖꯅꯕꯕꯨ ꯀꯤꯖꯔꯦ ꯍꯥꯏꯕꯗꯤ ꯂꯤꯟ ꯀꯥꯡꯒ ꯂꯩꯔꯝꯒꯗ꯭ꯔꯥ ꯍꯥꯏꯕꯒꯤ ꯋꯥꯈꯜ ꯑꯃ ꯈꯜꯂꯦꯕ ꯄꯨꯔꯥ ꯁꯣꯛꯈ꯭ꯔꯦ ꯃꯤ
ꯁꯣꯡꯕꯅꯤꯅ
ꯂꯩꯁꯨ ꯂꯩꯔꯤꯅꯦ ꯃꯥ ꯃꯌꯥꯝ ꯊꯦꯡꯅꯔꯦ ꯍꯥꯏꯕꯅꯦꯕ ꯗ ꯌꯥꯝ ꯍꯟꯖꯤꯟ ꯍꯟꯖꯤꯟꯅ ꯐꯅꯌꯥꯝ ꯊꯦꯡꯅꯔꯦ ꯍꯥꯏꯕꯅꯤꯃ ꯑꯗꯨꯗꯨꯅ ꯆꯠꯄꯗꯨ ꯇꯜꯂꯦ ꯑꯗꯨꯗꯒꯤ ꯏꯉꯥ ꯊꯥꯒ ꯑꯣꯏꯕꯅꯤꯅ ꯑꯗꯨꯒ ꯇꯨꯔꯦꯟ ꯃꯕꯤꯒ ꯐꯥꯎꯔ ꯆꯠꯄꯗꯨꯁꯨ ꯅꯨꯡꯉꯥꯏꯇꯦꯗꯅꯀꯣ ꯑꯗꯨꯗꯨꯅ ꯆꯠꯁꯨ ꯆꯠꯇ꯭ꯔꯦꯕ ꯑꯗꯩ ꯑꯩꯈꯣꯏ ꯏꯆꯦꯗꯁꯨ ꯉꯥꯏꯔꯦ ꯑꯩꯉꯣꯟꯗ ꯅꯪ ꯃꯅꯨꯡꯗ ꯐꯥꯎꯔꯒ ꯆꯠꯄ ꯈꯣꯠꯄ ꯇꯧꯕꯗꯣ ꯍꯧꯖꯤꯛꯇꯤ ꯉꯥ ꯊꯥꯅ ꯆꯠꯄꯒ ꯆꯠ ꯀꯩꯅꯨꯀꯣꯅ ꯑꯩꯉꯣꯟꯗꯁꯨ ꯄꯥꯎ ꯍꯥꯏꯔꯛꯑꯦꯕ ꯑꯗꯨꯁꯨ ꯑꯗꯨ ꯑꯣꯏꯕ ꯑꯗꯨꯝ ꯉꯥꯏꯍ ꯑꯣꯏꯣꯏꯗꯤ ꯏꯃꯥ ꯂꯩꯔꯤꯉꯩꯗꯒꯗꯤ ꯑꯗꯨꯁꯨ ꯐꯥꯎ ꯐꯥꯎꯗ ꯑꯩꯈꯣꯏ ꯅꯨꯡꯇ ꯑꯗꯨꯗꯨꯅ ꯑꯩꯈꯣꯏꯒꯤ ꯊꯣꯡꯒ ꯄꯥꯜꯂꯤꯒꯗꯣ ꯄꯥꯟꯗꯦꯕ ꯍꯥꯟꯅ ꯇ ꯃꯣꯏ ꯄꯨꯐꯥꯎꯗ ꯋꯥꯅꯤ
ꯍꯣꯏ ꯍꯣꯏ ꯐꯔꯦ ꯐꯔꯦ ꯊꯝꯃꯣ ꯑꯗꯨꯗꯤ
ꯍꯣ ꯊꯝꯃꯦ ꯊꯝꯃꯦ ꯎꯝ